ꯍꯜꯂꯣ
ꯑꯣꯂꯣ ꯇꯔꯕꯥ
ꯇꯔꯦ ꯇꯔ ꯍꯧꯖꯤꯛ ꯑꯉꯥꯡ ꯑꯃ ꯀꯩ ꯌꯦꯟꯖꯥꯡꯁꯦ ꯉꯁꯤꯗꯤ ꯀꯩꯅꯣ ꯇꯧꯔꯦ ꯈꯦꯇ꯭ꯔꯤ ꯑꯣꯏꯅ ꯊꯝꯃꯦ ꯑꯗꯨꯗꯨꯒ ꯑ ꯑꯗꯨꯒ ꯀꯥꯡꯉꯧꯒ ꯇꯧꯔꯒ ꯇꯥꯔꯦ
ꯎꯝ
ꯑꯩꯗꯤ ꯎꯇꯤ ꯊꯉ ꯎꯝ ꯑꯩꯗꯤ ꯎꯇꯤ ꯊꯧꯉꯣꯗꯣ ꯌꯥꯝ ꯄꯥꯝꯗꯦꯕ ꯅꯍꯥꯟ ꯑꯃꯨꯛ ꯃꯃꯥꯡꯗ ꯊꯣꯡꯈ꯭ꯔꯦ ꯑꯁꯅꯥꯝꯖꯠ ꯇꯔꯥ ꯅꯨꯃꯤꯠꯇ ꯑꯗꯨꯏꯗꯨꯕꯨꯗꯤ ꯎ ꯎꯇꯤ ꯑꯁꯪꯕ ꯇꯧꯋꯦ ꯑꯗꯣ ꯉꯗꯤ ꯑꯩꯅ ꯀ ꯆꯥꯅꯤꯡꯉꯦ ꯍꯥꯏꯕ ꯑꯗꯨ ꯑꯩꯈꯣꯏ ꯃꯥꯅ ꯀꯥꯡꯉꯧ ꯑꯣꯏꯅ ꯇꯧ ꯂꯩꯔꯝꯃꯦ ꯑꯗꯤ ꯀꯩꯅꯣ ꯆꯠꯂꯨꯕꯅꯤꯅ ꯑꯍꯥꯎꯕ ꯉꯥꯛꯇ ꯆꯥꯔꯛꯑꯃꯅꯤ
ꯎꯝ ꯑꯍꯥꯎ ꯉꯥꯛꯇ ꯆꯥꯔꯛꯑꯦ ꯉꯥ ꯊꯣꯡꯕꯗꯣ ꯌꯥꯝ ꯍꯥꯎꯋꯦꯕꯀꯣ
ꯑ ꯉꯔꯥꯡ ꯍꯧꯔꯛꯏ ꯀꯥꯏꯅ ꯍꯥꯏꯅꯈ꯭ꯔꯒ
ꯑꯪ ꯌꯥꯝ ꯍꯥꯎꯋꯦ ꯑꯗꯨꯒ ꯑꯇꯥꯎꯕ ꯊꯣꯡꯕꯗꯣ ꯑꯗꯨꯅ ꯁꯨꯝ ꯃꯤꯅꯕꯨꯗꯤ ꯆꯞ ꯆꯥꯝꯅꯦ ꯑꯩꯉꯣꯟꯗꯅ ꯊꯨꯝ ꯈꯔ ꯆꯝꯃꯦꯕ ꯑꯩꯗꯤ ꯊꯨꯝ ꯈꯔ ꯀꯟꯅ ꯆꯥꯕꯒꯤ ꯍꯥꯎꯗꯤ ꯍꯥꯎꯋꯦ ꯑꯗꯩ ꯎꯝ ꯍ ꯁꯤꯡꯖꯨꯗꯨꯁꯨ ꯐꯥꯎꯋꯦ ꯃꯔꯦꯡ ꯈꯥꯡꯉꯧꯕꯗꯨꯁꯨ
ꯑ ꯑꯩꯅ ꯈ꯭ꯋꯥꯏ ꯆꯥꯅꯤꯡꯕꯁꯦ ꯀꯩꯅꯣ ꯃꯔꯤ ꯈꯪꯍꯧꯕꯒ ꯑꯗꯨꯒ ꯑꯇꯥꯎꯕ ꯊꯣꯡꯕꯗꯨꯒ ꯈꯛꯇ ꯆꯥꯅꯤꯡꯉꯦꯕ ꯑꯗꯨꯒ ꯈꯦꯔꯗ ꯑꯣꯏꯅ ꯍꯥꯏꯕꯗꯣ ꯑꯗꯨ ꯑꯗꯨ ꯌꯥꯎꯗꯤ ꯆꯥꯅꯤꯡꯉꯦ ꯑꯗꯨ ꯌꯥꯎꯗꯗꯤ ꯆꯅꯤꯗ
ꯑꯗꯣ ꯏꯔꯣꯟꯕꯅ ꯂꯐꯨꯒ ꯌꯣꯡꯆꯥꯛ ꯃꯔꯨꯒ ꯏꯔꯣꯜꯂꯦꯕꯀꯣ ꯑꯗꯨꯕꯨꯗꯤ ꯑꯩ ꯆꯥꯔꯛ ꯇꯦꯚꯥꯎ
ꯑ
ꯃꯣꯏ ꯇꯧꯕ ꯃꯐꯝꯗꯣ
ꯎꯝ
ꯎꯝ ꯃꯥꯥꯟꯇꯣꯞ ꯑꯃꯗ ꯇꯧꯋꯦꯕꯀꯣ ꯍꯣꯜ ꯑꯃꯗ ꯑꯗꯨꯏ ꯅꯥꯀꯟꯗꯅꯦꯕ ꯄꯨꯈ꯭ꯔꯤ ꯁꯥꯡꯅ ꯑꯃ ꯂꯩꯌꯦꯕꯀꯣ ꯁꯨꯝ ꯑꯅꯝꯕ ꯁꯨꯝ ꯊꯕꯛ ꯊꯣꯛꯄ ꯑꯝꯗꯗꯤ ꯄꯨꯈ꯭ꯔꯤꯒꯨꯝꯕꯁꯦ ꯌꯥꯝ ꯀꯥꯟꯅ ꯂꯩꯅꯗꯦꯗꯅ ꯕꯥꯃꯣꯏ ꯃꯥꯟꯇꯣꯞꯇ ꯐꯥꯎꯕ ꯍꯧꯖꯤꯛꯇꯤ ꯑꯅꯝꯕꯅ ꯂꯩꯅꯗ꯭ꯔꯦꯕ
ꯑ ꯂꯩ ꯌꯥꯠꯇ꯭ꯔꯥꯕꯅꯤ
ꯃꯣꯏꯗꯨꯗꯤ ꯍꯦꯛ ꯀꯩꯅꯣ ꯃꯥꯟꯇꯣꯞ ꯅꯥꯀꯟꯗ ꯄꯨꯈ꯭ꯔꯤ ꯁꯥꯡꯅ ꯂꯩꯔꯕꯅꯤꯅꯅꯦ ꯉꯥꯁꯨ ꯌꯥꯝ ꯊꯥꯗꯩꯕ ꯀꯣ ꯉꯥ ꯃꯆꯥ ꯃꯆꯥꯁꯨ ꯂꯩꯍꯧꯋꯦ ꯀꯥꯡ ꯆꯥꯕꯤꯗꯨꯀꯣ
ꯑ ꯑꯩ ꯎꯝ ꯍꯥꯏꯗꯤ ꯃꯥꯟꯇꯣꯞꯂ ꯅꯠꯇ꯭ꯔꯒ ꯍꯣꯜꯂꯥ
ꯍꯅꯦꯦ
ꯑꯩꯅ ꯈꯪꯉꯤꯕ ꯃꯐꯝꯁꯦ ꯑꯣꯏꯔꯝꯗꯧꯕ ꯃꯥꯜꯜꯂꯤ
ꯑꯥ ꯑꯣꯏꯔꯝꯃꯅꯤ
ꯑ ꯑꯥ ꯑꯥ ꯑꯥ ꯍꯧꯖꯤꯗꯤꯤ ꯁꯥꯇ꯭ꯔꯦ ꯑꯃꯨꯛ ꯀꯥꯗ꯭ꯔꯕꯅꯤ ꯑꯗꯨꯒꯤꯗꯨ ꯊꯕꯛꯒ ꯌꯥꯝ ꯁꯤꯟꯕꯗꯣ
ꯑꯥ ꯁꯤꯟꯕꯗꯣ ꯀꯩꯅꯣꯁꯨ ꯇꯨꯡꯍꯟꯕꯤ ꯃꯆꯥ ꯃ
ꯎꯝ ꯂꯩꯍꯧꯕꯅꯦ ꯑꯩꯈꯣꯏꯁꯨ ꯅꯍꯥꯟ ꯑꯃꯨꯛ ꯑꯁꯇꯤꯒ ꯁꯣꯔꯥꯠꯀ ꯆꯠꯄꯗꯀꯣ ꯃꯌꯥꯝꯗꯤ ꯍꯧꯋꯦ ꯃꯣꯏꯒꯤꯗꯣ ꯉꯥ ꯃꯈꯩꯗꯤꯁꯨ ꯃꯇꯥꯏꯔꯣꯝꯗ ꯂꯣꯏꯅ
ꯑꯪ ꯆꯪꯁꯤꯟ ꯆꯪꯁꯤꯜꯂ ꯂꯩꯕꯗꯣ ꯑꯗꯩ ꯀꯣꯟ ꯐꯦꯡꯒꯣꯝꯗꯨꯁꯨ ꯌꯥꯝ ꯅꯨꯡꯉꯥꯏꯑꯕ ꯍꯛꯆꯤ ꯅꯨꯡ ꯌꯥꯝ ꯂꯥꯡꯉꯒ
ꯅꯨꯡꯉꯥꯏꯕꯅꯦ ꯃꯣꯏꯒꯤꯗꯤꯀꯣ ꯍꯥꯏꯗꯤ ꯏꯁꯤꯡꯗꯨꯁꯨ ꯍꯥꯏꯗꯤ ꯄꯨꯈ꯭ꯔꯤꯗꯩꯕꯨꯗꯤ ꯁꯤꯖꯤꯟꯅꯗ ꯇꯥꯔꯒꯁꯨ ꯍꯥꯏꯗꯤ ꯆꯞ ꯆ ꯆꯞ ꯆ ꯇꯧꯔꯁꯨ ꯍꯥꯏꯗꯤ ꯂꯣꯏꯅ ꯏꯁꯇꯔꯗꯣ ꯂꯣꯏ ꯐ꯭ꯂꯣꯔ ꯇꯧꯕꯒꯤ ꯅꯨꯡꯉꯥꯏꯕꯅꯦꯕ ꯌꯥꯝꯅ
ꯑꯗꯩ ꯏꯁꯤꯡꯗꯁꯨ ꯏꯔꯨꯜꯂꯨꯦ ꯑꯗꯩꯗꯤ ꯁꯨꯝ ꯊꯕꯛ ꯊꯣꯛꯄ ꯍꯥꯏꯁꯤꯃ ꯃꯇꯝꯗꯨ ꯏꯁꯥ ꯁꯥꯒꯠꯂꯒ ꯅꯨꯡꯉꯥꯏꯇꯦꯗꯅꯀꯣ ꯀꯣ ꯃꯣꯏꯗꯨꯗꯤ ꯍꯛꯆꯤꯛ ꯌꯍꯨꯝ ꯂꯥꯡꯉꯒ ꯄꯨꯡꯍꯥꯡ ꯈꯥꯡꯉꯒ ꯌꯥꯝ ꯅꯨꯡꯉꯥꯏꯕꯗꯣ ꯃꯤꯒꯤꯗꯤ ꯑꯗꯨꯃꯥꯏꯅ ꯍꯣꯜ ꯂꯩꯔꯒ ꯍꯣꯜꯗꯨꯇꯪ ꯂꯩꯕꯅꯤꯗꯅ ꯃꯣꯏꯗꯤ ꯀꯩꯅꯣ ꯁ꯭ꯀꯨꯜ ꯂꯩꯕꯒꯤ ꯒ꯭ꯔꯥꯎꯟ ꯑꯃꯁꯨ ꯆꯥꯎꯅ ꯂꯩꯕꯅꯤꯅ
ꯎꯝ ꯒꯥꯔꯤ ꯈꯥꯃꯝꯗꯩ ꯀꯩꯗꯒꯤ ꯌꯥꯝ ꯃꯔꯥꯡ ꯀꯥꯏꯕꯅꯦ ꯆꯞ ꯆꯥꯕꯅꯦꯕ
ꯑꯗꯩ ꯐꯣꯇꯣꯗ ꯀꯥꯞꯄꯁꯨ ꯌꯥꯝ ꯐꯖꯩꯑꯕ ꯖꯥꯝꯁꯨ ꯍꯧꯋꯦ ꯖꯥꯝꯒ ꯑꯃꯨꯛ ꯂꯧꯔꯦ ꯌꯥꯝ
ꯅꯪ ꯀꯩꯅꯣ ꯇꯧꯕ꯭ꯔꯣ ꯐꯣꯇꯣ ꯀꯌꯥꯝꯨ ꯀꯥꯞꯊꯔꯛꯑꯒꯦ ꯑꯗꯨꯗꯤ
ꯄꯇꯗ ꯑꯩꯣꯏꯗꯤ ꯆꯠꯄꯒ ꯐꯅꯦꯛ ꯀꯧꯇꯛ ꯁꯦꯠꯂꯒ ꯑꯗꯨꯝ ꯑꯦ ꯑꯗꯨꯗ ꯆꯠꯂꯣ ꯑꯗꯨꯝ ꯆꯠꯂꯣꯅ ꯑꯗꯨꯝ ꯇꯧꯔ ꯂꯩ ꯔꯔꯕꯣ
ꯍꯣꯏ ꯑꯗꯨꯝ ꯂꯩꯩꯁꯧꯕꯤ ꯃꯆꯥ ꯍꯥꯏꯁꯦ ꯄꯥꯈꯣꯅꯤꯗꯀꯣ
ꯎꯝ ꯑꯗꯩ ꯁꯨꯝ ꯂꯩꯀꯥꯏꯒꯤ ꯑꯣꯏꯇꯥꯔꯁꯨ ꯃꯤꯅ ꯋꯥ ꯉꯥꯡꯅꯤꯡꯕ ꯈꯣꯠꯅꯤꯡꯕꯗ ꯅꯨꯡꯉꯥꯏꯇꯕꯁꯨ ꯂꯩꯗꯅ ꯏꯃꯨꯡꯒꯤ ꯃꯤꯅꯤꯅ ꯑꯗꯨꯝ ꯅꯪ ꯇꯧꯔꯣ ꯅꯪ ꯇꯧꯔꯣ ꯍꯥꯏꯅ ꯂꯣꯏ ꯇꯧꯅꯕꯗꯣ
ꯍꯣꯏ
ꯑꯗꯩ ꯆꯥꯛ ꯇꯣꯛꯑꯦ ꯕꯣꯇꯜ ꯃꯌꯥꯝ ꯈꯣꯝꯖꯤꯜꯂꯝꯃꯦꯕꯀꯣ ꯍꯥꯏꯗꯤ ꯄꯨꯈꯝ ꯇꯦꯡꯁꯤꯟꯅꯕ ꯃꯤꯗꯨꯝ ꯑꯗꯨꯝ ꯊꯣꯛꯂꯛꯀꯅꯤ ꯕꯣꯇꯜꯒꯨꯝꯕ ꯈꯕꯔꯒꯨꯝꯕ ꯈꯣꯕꯁꯤꯗꯤ ꯃꯤꯅ ꯄꯥꯛꯅ ꯇꯧꯅꯗꯦꯕ ꯑꯗꯩꯗꯤ ꯕꯣꯔꯥ ꯈꯥꯎ ꯑꯃꯨꯛ ꯄꯥꯏꯔ ꯄꯨꯂꯞ ꯈꯣꯝꯃꯝꯃꯦ ꯑꯗꯨ ꯂꯣꯏꯔꯒ ꯁꯦꯀꯦꯟ ꯔꯥꯎꯟ ꯆꯥꯅꯕꯅꯤꯅ ꯀꯣꯟ ꯑꯃꯨꯛ ꯐꯦꯡꯉꯨꯔꯦ
ꯑꯥ ꯍꯧꯖꯤꯛ ꯍꯧꯖꯤꯛꯇꯤ ꯀꯣꯟꯗꯤ ꯀꯩꯅꯣꯗꯤ ꯇꯧꯕꯅꯦ ꯂꯣꯏꯅ ꯆꯍꯨꯝ ꯈꯛꯇ ꯁꯦꯡꯉꯒ ꯐꯦꯡꯕꯤ ꯑꯣꯏꯅ ꯂꯣꯏꯅ ꯋꯥꯏꯔꯕꯅꯦꯕ
ꯋꯥꯔꯕꯅꯦ ꯑꯗꯨꯗ ꯃꯣꯏ ꯁꯦꯀꯦꯟ ꯔꯥꯎꯟꯒꯤ ꯃꯤꯗꯣ ꯈꯔ ꯌꯥꯝꯕꯒꯤ ꯀꯣꯟꯅꯔꯣꯏꯗꯕꯅꯤꯅ ꯑꯗ ꯃꯐꯝ ꯀꯨꯟꯊ꯭ꯔꯥ ꯅꯤꯐꯨꯃꯨꯛ ꯐꯦꯡꯉꯝꯃꯦ ꯑꯗꯩꯗꯤ ꯀꯩꯅꯣ ꯇꯧꯋꯦ ꯎ ꯕꯥꯃꯣꯟꯒꯤ ꯈꯥꯕꯩꯆꯦꯒꯝ ꯐꯦꯡꯉꯝꯃꯦꯕ
ꯑ ꯗꯈꯤ ꯍꯥꯞꯄꯤꯔꯠꯇ꯭ꯔꯣ
ꯄꯤꯔꯛꯇꯦ ꯗꯈꯤꯅꯥ ꯄꯤꯌꯨ ꯍꯥꯏꯔꯨꯕꯨ ꯍꯣꯜ ꯃꯅꯥꯛꯇꯅꯦꯌꯦ ꯃꯣꯏ ꯈ꯭ꯋꯥꯏ ꯆꯥꯎꯕꯗꯣ ꯕꯥꯃꯣꯟꯒꯤ ꯑꯗꯨꯅ ꯃꯌꯨꯝꯗ ꯆꯠꯂꯣ ꯑꯗꯨꯒ ꯍꯣꯜꯗ ꯁꯤꯃꯥꯏ ꯌꯦꯡꯒꯦꯅ ꯍꯥꯏꯔꯣ ꯆꯠꯂꯣꯑ
ꯑꯦ
ꯃꯣꯏꯅ ꯍꯥꯏꯔꯝꯃꯤꯅꯦꯉꯣ ꯑꯗꯨꯕꯨ
ꯎꯝ ꯍꯧꯖꯤꯛꯇꯤ ꯌꯥꯝ ꯂꯤꯛꯑꯕꯅꯦ ꯃꯣꯏꯁꯨ ꯂꯨꯝꯕꯅꯦ ꯌꯥꯝ ꯂꯨꯝꯕꯅꯦ
ꯈꯨꯗꯨꯨꯝ ꯑꯃ ꯐꯦꯡꯕꯗ ꯌꯥꯝ ꯌꯥꯝ ꯅꯨꯡꯉꯥꯏꯇꯦꯕ ꯎꯝ ꯁ ꯃꯣꯏ ꯑꯗꯨ ꯊꯥꯗꯕꯗꯨ ꯌꯥꯝ ꯋꯥꯔꯝꯃꯣꯏꯗ꯭ꯔꯥ ꯄꯣꯠ ꯑꯔꯨꯝꯕꯒ ꯍꯥꯞꯄꯀꯥꯟꯗ
ꯑꯗꯨ ꯃꯣꯏꯗꯤ ꯁꯨꯝ ꯍꯩꯅꯔꯄꯣꯠꯂꯤꯗ ꯍꯥꯏꯗꯤ ꯑꯗꯨꯝ ꯑꯗꯨꯒꯤ ꯑꯔꯨꯝꯕꯗꯨꯅꯅꯦꯕ ꯑꯃꯨꯛ ꯍꯥꯏꯗꯤ ꯀ꯭ꯔꯣꯄꯨꯒ ꯆꯠꯄ ꯃꯣꯏ ꯃꯈꯨꯠ ꯅꯥ ꯑꯃꯠꯇꯅꯒ ꯇꯧꯔꯤꯗꯣ
ꯑꯪ ꯑꯗꯩ ꯃꯣꯏ ꯈꯥꯕꯩꯗꯣ ꯑꯩꯈꯣꯏ ꯇꯦꯡꯀꯣꯠ ꯑꯆꯧꯕꯗꯨꯒ ꯆꯞ ꯃꯥꯟꯅꯩ ꯍꯥꯏꯕ ꯌꯨꯡ ꯌꯥꯝ ꯀꯨꯠꯂꯒ
ꯑꯪ ꯑꯪ ꯑꯪ ꯀꯄꯅꯦ ꯍꯥꯏꯗꯣ ꯑꯗꯨꯅ ꯍꯥꯏꯗꯤ ꯏꯟꯖꯥꯡ ꯍꯥꯞꯄꯗꯣ ꯑꯗꯨ ꯈꯥꯕꯩ ꯑꯃꯃꯝ ꯍꯥꯞꯄ ꯇꯥꯔꯦ ꯄꯣꯛꯅꯔꯤꯁꯦ ꯑꯗꯨꯅꯅꯤ ꯀꯩꯅꯣ ꯃꯣꯏꯗꯤ ꯑꯗꯨꯝ ꯍꯥꯏꯗꯤ ꯑꯔꯨꯝꯕꯗꯣ ꯊꯥꯡꯕꯒꯤ ꯆꯥꯡ ꯄꯨꯕ ꯉꯝꯃꯕꯅꯦꯕ ꯑꯩꯈꯣꯏꯗꯤ ꯀꯥꯏꯔꯦ ꯑꯗꯨ ꯐꯦꯡꯕꯒꯤ ꯈꯛ ꯇꯧꯕꯗꯨꯗ ꯑꯩꯗꯤ ꯁꯤꯒꯦ ꯇꯧꯋꯦꯕꯣ
ꯑꯉꯥꯡꯈꯩꯅ ꯃꯆꯥ ꯃꯆꯥ ꯇꯧꯔꯒ ꯑꯆꯧꯕ ꯁꯠ ꯄꯥꯏꯔ ꯀꯥꯟꯗ ꯑꯃ ꯃꯥꯟꯅꯗꯕꯒꯤ ꯍꯩꯅꯗꯕꯗꯣ
ꯑ ꯑꯩꯈꯣꯏꯁꯨ ꯊꯧꯔꯥꯅꯤꯒꯨꯝꯕ ꯑꯣꯏꯔꯝꯃꯗꯤ ꯑꯗꯨꯝ ꯅꯨꯡꯇꯤꯒꯤ ꯐꯦꯡꯈ꯭ꯔꯗꯤꯀꯣ ꯀꯦꯝꯃ ꯀꯩꯃꯧ ꯋꯥꯔꯣꯏ ꯍꯥꯏꯕ ꯑꯗꯨꯝ ꯄꯨꯕꯗꯣ ꯉꯝꯅꯦꯕ
ꯎꯝ
ꯑꯗꯣ ꯏꯃꯥꯟꯅꯕꯤ ꯑꯩꯈꯣꯏ ꯑꯍꯨꯝꯗꯣ ꯀꯔꯝ ꯀꯥꯟꯗ ꯆꯠꯁꯦ ꯍꯥꯏꯅꯣ ꯀꯣꯂꯦꯖꯇꯣ ꯀꯩꯅꯣ ꯁ ꯇꯧꯔꯕꯅꯤꯅ ꯇꯥꯡ ꯇꯔꯥ ꯃꯔꯤꯗꯅꯦꯕ ꯑꯔꯣꯏꯕ ꯅꯨꯃꯤꯠꯅꯦ ꯍꯥꯏꯗꯣ ꯑꯗꯣ ꯄꯩꯁꯥꯁꯨ ꯑꯩꯈꯣꯏꯗꯤ ꯑꯅꯤ ꯑꯣꯏꯔꯝꯒꯅꯤ ꯄ꯭ꯔꯦꯛꯇꯤꯀꯦꯜ ꯑꯁꯅ ꯂꯨꯄꯥ ꯂꯤꯁꯤꯡ ꯑꯅꯤꯒ ꯆꯥꯝꯃ ꯄꯩꯁꯥꯅ ꯄꯩꯁꯥ ꯂꯩꯇ꯭ꯔ ꯀꯥꯟꯁꯤꯗ
ꯍꯥꯏꯔꯞ ꯍꯥꯟꯅ ꯆꯠꯊꯣꯛꯁ ꯍꯥꯏꯕꯥ ꯅꯠꯇ꯭ꯔꯒꯅ ꯑꯄꯨꯟꯕ ꯑꯣꯏꯅ ꯑꯗꯨꯝ ꯆꯠꯂꯁꯦ ꯍꯥꯏꯕ꯭ꯔꯥ
ꯑꯗꯣ ꯄꯩꯁꯥꯗꯣ ꯈꯤꯇꯪ ꯐꯔꯛ ꯇꯥꯅꯗꯧ ꯇꯥꯔꯒꯅꯅꯦ
ꯎꯝ
ꯑ ꯑꯗꯨꯝ ꯈꯤꯇꯪ ꯇꯞꯅ ꯇꯥꯡ ꯇꯔꯥꯃꯔꯤꯗꯣ ꯋꯥꯠꯇꯦ ꯋꯥꯠꯂꯤꯗꯅ ꯀꯣ ꯉꯁꯤ ꯑꯍꯨꯝ ꯈꯛꯇ ꯌꯧꯔꯤꯗꯅ ꯑꯗꯨ ꯇꯔꯥꯃꯨꯛꯇ ꯇꯧꯁꯦ ꯍꯥꯏꯔꯁꯨ ꯌꯥꯝ ꯊꯦꯡꯅ ꯇꯧꯕꯁꯨ ꯄꯥꯝꯗꯦꯕ
ꯎꯝ ꯑꯗꯨꯃꯥꯏꯅ ꯌꯥꯝ ꯂꯥꯞꯇꯣꯏ ꯑꯣꯏꯇꯥꯔꯒꯗꯤ ꯍꯌꯦꯡ ꯀꯣꯛ ꯍꯟꯅ ꯆꯠ
ꯍꯌꯦꯡ ꯍꯪꯆꯤꯠ ꯑꯣꯏꯔꯁꯨ ꯑꯗꯨꯝ ꯆꯠꯊꯣꯛꯎꯔꯁꯦ ꯑꯩꯈꯣꯏꯁꯨ ꯑꯗꯨ ꯅꯪꯁꯨ ꯑꯗꯒꯤ ꯃꯥ ꯏꯃꯥꯟꯅꯕꯤ ꯑꯃꯗꯨꯁꯨ ꯃꯥꯁꯨ ꯍꯥꯏꯗꯤ ꯊꯕꯛꯇꯣ ꯄꯨꯡ ꯀꯩꯅꯣ ꯌꯥꯝ ꯂꯩꯇꯕꯅꯤꯅ ꯃꯥꯗꯤ ꯄꯨꯡ ꯕꯥꯔꯣꯒꯃꯤ ꯌꯥꯡꯈꯩꯗꯩ ꯑꯉꯥꯡ ꯑꯃꯃꯨꯛ ꯇꯧꯋꯦ ꯍꯥꯏꯗꯅ
ꯎꯝ
ꯑꯗꯨꯅ ꯃꯥꯗꯦ ꯑꯗꯨ ꯅꯪꯅꯕ ꯑꯗꯨꯝ ꯍꯟꯈ꯭ꯔꯁꯨ ꯑꯩꯈꯣꯏꯅꯤꯗꯤ
ꯑꯥ ꯁꯨꯃꯥꯏꯅ ꯀꯩꯅꯣ ꯇꯧꯍꯧꯔꯁꯦ ꯈꯔ ꯉꯟꯅ ꯆꯠꯂꯕ ꯑꯗꯨꯒ ꯀꯩꯅꯣ ꯍꯥꯟꯅ ꯆꯪꯉꯒ ꯃꯔꯣꯟꯗꯣ ꯍꯥꯟꯅ ꯈꯪꯗꯣꯛꯑꯕ ꯍꯥꯏꯗꯤ ꯆꯠꯄ ꯅꯨꯃꯤꯠꯇꯨꯗ ꯃꯥꯏ ꯅꯍꯥꯟ ꯅꯣꯏ ꯑꯣꯟꯕ ꯌꯥꯎꯔꯝꯕꯅꯦꯕ ꯁꯞꯖꯦꯛ ꯑꯗꯨꯒꯤꯗꯣ ꯍꯥꯟꯅ ꯃꯔꯣꯜꯗꯣ ꯈꯪꯗꯣꯛꯑꯒ ꯑꯗꯨꯝ ꯃꯥ ꯆꯠꯈꯤ ꯌꯥꯏꯌꯦ ꯑꯦꯁꯦꯝꯕ꯭ꯂꯤ ꯀꯩꯀꯥ ꯇꯧꯔꯛꯄꯩꯗꯤ ꯑꯩꯈꯣꯏ ꯑꯗꯨꯝ ꯂꯩꯍꯧꯕ
ꯌꯥꯏꯌꯦ ꯑꯗꯣ ꯑꯩꯅ ꯍꯥꯏꯅ ꯀ꯭ꯂꯥꯁꯇꯨꯁꯨ ꯑꯩꯈꯣꯏꯗꯣ ꯌꯥꯎꯕ ꯌꯥꯕꯗꯣ ꯂꯣꯏ ꯌꯥꯎꯔꯛꯑꯁꯦꯕ ꯕꯦꯛꯀꯤꯁꯨ ꯑꯃꯠꯇ ꯌꯥꯎꯗ꯭ꯔꯦ ꯐꯤꯖꯤꯛꯁꯀꯤꯁꯨ ꯑꯃꯠꯇ ꯇꯧꯍꯟꯗ꯭ꯔꯦ
ꯎꯝ
ꯑꯗꯨꯗꯒꯤ ꯑ ꯑꯩꯈꯣꯏ ꯑꯪꯀꯜꯒꯤꯁꯨ ꯐꯖꯅ ꯇꯧꯍꯟꯗ꯭ꯔꯦ ꯑꯗꯣ ꯍꯟꯗꯛꯇꯤ ꯈꯔ ꯅꯣꯠꯁꯇꯣ ꯈꯣꯝꯖꯤꯟꯍꯧꯗ꯭ꯔꯗꯤ ꯌꯥꯝ ꯋꯥꯔꯅꯤ ꯍꯥꯏꯕ ꯍꯣꯏ ꯑꯗꯨꯅ ꯑꯗꯨꯝ ꯃꯥꯁꯪꯗ꯭ꯔꯁꯨ ꯑꯁꯪꯕ ꯑꯩꯈꯣꯏ ꯑꯅꯤ ꯁꯨꯕꯅꯤꯅ ꯈꯔ ꯇꯧꯁꯦꯕ ꯍꯌꯦꯡ ꯑꯇꯣꯞꯄ ꯃꯤꯉꯥꯏꯗ ꯁꯛꯄꯨꯅꯤ ꯃꯣꯏ ꯃꯣꯏ ꯃꯁꯛ ꯑꯣꯏꯖꯗꯅꯤꯀ ꯀꯣ ꯑꯩꯈꯣꯏ ꯋꯥꯅꯤ ꯍꯥꯏꯕ ꯇꯁꯦꯡꯅ ꯌꯥꯝ ꯋꯥꯅꯤ ꯑꯗꯨꯅ ꯑꯗꯨꯝ ꯈꯔꯗꯤ ꯆꯠꯄ ꯌꯥꯔꯦꯗꯅꯀꯣ ꯑꯗꯨꯒ ꯑꯗꯨꯝ ꯄꯨꯡ ꯌꯥꯝ ꯊꯦꯡꯅ ꯂꯩꯕꯗꯣ ꯐꯔꯛ ꯇꯥꯏ ꯍꯥꯏꯔꯁꯨ ꯄꯨꯡ ꯑꯃꯗꯗꯤ ꯍꯜꯂꯛꯄ ꯌꯥꯏꯅ
ꯑꯗꯨꯗ ꯀꯩꯅꯣ ꯂꯣꯏꯔꯔꯣꯏꯌꯦ ꯃꯣꯏ ꯍꯧꯕ ꯃꯇꯝꯗꯣ ꯑꯃꯒ ꯄꯨꯡ ꯑꯅꯤꯗꯔꯣ ꯑꯗꯨꯃꯥꯏ ꯍꯧꯕ ꯍꯥꯏꯗꯤ ꯍꯧꯖꯤꯛꯇꯤ ꯃꯇꯝꯗꯨ ꯄꯨꯂꯞ ꯁꯦꯝꯗꯣꯛꯈ꯭ꯔꯦꯗꯅ
ꯍꯣ
ꯃꯇꯝ ꯁꯦꯝꯗꯣꯛꯈꯤꯕꯗꯒꯤꯩ ꯀꯩꯅꯣ ꯇꯧꯈ꯭ꯔꯕꯅꯦ ꯄꯨꯡ ꯇꯔꯥꯃꯥꯊꯣꯏꯗ ꯑꯦꯁꯦꯝꯕ꯭ꯂꯤ ꯍꯧꯔꯦꯕ ꯑꯗꯩ ꯇꯔꯥꯃꯥꯊꯣꯏ ꯃꯈꯥꯏ ꯑꯗꯨꯃꯥꯏꯐꯧ ꯇꯧꯔꯒ ꯑꯍꯥꯟꯕꯒꯤꯗ ꯄꯨꯡ ꯃꯃꯥꯡꯗꯁꯨ ꯀꯩꯅꯣ ꯂꯧ ꯌꯥꯗꯕꯅꯦꯕ ꯀꯩꯅꯣꯒꯤ ꯂꯩꯕꯅꯤꯅ ꯏꯪꯒꯔꯥꯖꯤꯒꯤ ꯂꯩꯕꯅꯤꯅ
ꯍꯣꯏ ꯑꯗꯨꯁꯨ ꯌꯥꯎꯁꯦ ꯑꯩꯅ ꯍꯥꯏꯗꯤ ꯑꯗꯨꯝ ꯇꯉꯣꯅ ꯇꯧꯕ ꯀ꯭ꯂꯥꯁ ꯃꯈꯩꯗꯣ ꯍꯥꯏꯗꯤ ꯅꯨꯡꯇꯤꯒꯤ ꯌꯥꯎꯔꯗ꯭ꯔꯁꯨ ꯅꯣꯡꯃꯗꯤ ꯌꯥꯎꯗꯦꯕ ꯅꯣꯡꯃ ꯈꯔꯗꯤ ꯑꯗꯨꯒ ꯎꯝ ꯐ꯭ꯔꯥꯏꯥꯎꯋꯥꯑꯕꯤ ꯈꯪꯅ ꯑꯗꯨ
ꯑꯗꯨꯒ ꯊꯥꯔꯛꯏꯕꯉꯩꯗꯨꯁꯨ ꯈꯔ ꯈꯔ ꯄꯥꯍꯧꯅꯕ ꯇꯧꯔꯁꯦ ꯈꯥꯏꯗꯣꯛꯑ ꯈꯥꯏꯗꯣꯛꯑ
ꯍꯣꯏ ꯑꯗꯨꯒ ꯑꯪꯀꯗꯣ ꯑꯗꯨꯒ ꯐꯤꯖꯤꯛꯁꯀꯗꯨꯗꯤꯅꯦ ꯑꯩꯅ ꯍꯥꯏꯁꯤꯅ ꯑꯗꯨꯝ ꯌꯥꯎ ꯍꯥꯏꯗꯤ ꯍꯞꯇꯥ ꯑꯃꯗ ꯑꯅꯤꯔꯛ ꯑꯍꯨꯝꯂꯛꯇꯣ ꯆꯠꯂꯒ ꯑꯗꯨꯝ ꯇꯧꯍꯟꯅꯕ ꯇꯧꯔꯁꯦꯕ
ꯎꯝ ꯑꯗꯨꯃꯗꯤ ꯎꯄꯥꯏ ꯁꯨꯛꯂꯩ ꯂꯩꯔꯣꯏꯗꯦꯅꯦ
ꯑꯗꯨꯒꯤꯅꯦ ꯑꯩꯅ ꯍꯥꯏꯔꯤꯁꯦ
ꯎꯝ ꯍꯌꯦꯡ ꯀꯩꯅꯣꯝꯇꯪ ꯁꯦꯝꯗꯣꯛꯂꯛꯄꯗ ꯑꯩꯈꯣꯏ ꯀꯣꯛ ꯄꯨꯡꯉꯥꯎ ꯉꯥꯎꯅꯦꯕ ꯁꯨꯝ ꯂꯥꯏꯔꯤꯛꯀ ꯁꯨꯝ ꯄꯥꯈꯤꯗ ꯀꯨꯏꯔꯕꯅꯤꯅ
ꯍꯣꯏ ꯑꯗꯨꯅ ꯈꯔ ꯈꯔ ꯈꯥꯏꯗꯣꯛꯅꯔꯒꯛꯄ ꯍꯧꯥꯎꯔꯁꯦ ꯍꯌꯦꯡ ꯑꯩꯈꯣꯏ ꯑꯍꯨꯝꯅ ꯑꯩꯈꯣꯏ ꯑꯍꯨꯝꯒꯤ ꯀꯣꯛꯇꯕꯨ ꯌꯥꯎꯔ ꯏꯅ ꯈꯔꯗꯤ ꯀꯦꯗꯨꯗꯒꯤ ꯑꯩꯈꯣꯏ ꯑꯍꯨꯝ ꯁꯤꯟꯅꯕꯗꯨꯗꯤ ꯂꯥꯛꯑꯦꯕ
ꯎꯝ ꯑꯗꯨ ꯅꯠꯇꯅ ꯑꯇꯣꯞꯄꯗꯒꯤ ꯇꯧꯔꯗꯤꯀꯣ ꯐꯥꯈꯤꯕ ꯃꯌꯥꯝꯗꯨꯅ
ꯑꯥꯎ ꯑꯗꯩ ꯑꯇꯣꯞꯄꯅ ꯄꯨꯔꯛꯄ ꯍꯥꯏꯗꯣ ꯑꯩꯗꯤ ꯏꯕꯗꯣ ꯌꯥꯝꯅ ꯇꯜꯂꯦꯕ ꯃꯂ ꯂꯝꯂꯝ ꯃꯗꯤ ꯇꯣ ꯈꯜꯂꯦꯕꯀꯣ ꯊꯥꯖꯖꯕ ꯉꯝꯗꯦꯕ ꯑꯥ ꯍꯣꯏ ꯍꯣꯏ ꯑꯗꯣ ꯃꯤꯒꯤꯇ ꯁꯤꯟꯕꯗꯣ
ꯎꯝ ꯑꯗꯩ ꯊꯥꯖꯕ ꯌꯥꯕ ꯃꯤ ꯍꯥꯏꯗꯤꯅ ꯑꯃꯁꯨ ꯂꯩꯗꯅ ꯑꯗꯨꯁꯨ ꯁꯃꯛ ꯑꯣꯏꯗꯦꯕ ꯃꯣꯏꯁꯦ ꯑꯁ ꯊꯕꯛꯁꯦ ꯌꯥꯝ ꯌꯥꯝꯃꯦ ꯑꯗꯨꯗꯤ
ꯍꯣꯏ ꯑꯗꯨꯅꯅꯦ ꯈꯔ ꯆꯠꯅꯕ ꯇꯧꯁꯦꯅ ꯍꯥꯏꯗꯣ ꯑꯣꯖꯥꯗꯣ ꯐꯤꯖꯤꯛꯁ ꯑꯣꯖꯥ ꯅꯨꯄꯥꯗꯣ ꯑꯗꯨꯕꯨ ꯑꯩꯉꯣꯟꯗ ꯀꯩꯅꯣ ꯑꯩꯉꯣꯟꯗ ꯈꯛꯇ ꯒ꯭ꯔꯨꯞꯇꯁꯨ ꯊꯥꯔꯛꯑꯦꯗꯅ ꯑꯩꯉꯣꯟꯗ ꯈꯛꯇꯁꯨ ꯊꯥꯖꯤꯜꯂꯛꯑꯦꯕ ꯑꯗꯣ ꯀꯣꯂꯦꯖ ꯑ ꯂꯥꯛꯑꯣꯅꯗꯤ ꯍꯥꯏꯅꯤꯡꯕꯒꯤ ꯃꯑꯣꯡꯅꯦꯕ
ꯎꯝ ꯑꯗꯩ ꯀꯩꯅꯣꯁꯨ ꯑꯝꯐꯥꯎ ꯇꯧꯗ꯭ꯔꯤ ꯄ꯭ꯔꯦꯛꯇꯤꯀꯦꯜꯁꯨ ꯑꯩꯈꯣꯏ ꯑꯝꯐꯥꯎ ꯇꯧꯗ꯭ꯔꯤ ꯁꯤꯡꯒꯠꯇ ꯑꯣꯏꯔꯝꯅꯦ ꯑꯗꯨꯁꯨ
ꯍꯣꯏ ꯑꯗꯨꯅꯦ ꯑꯗꯨꯁꯨ ꯑꯗꯨꯅꯦ ꯊꯕꯛꯁꯦ ꯌꯥꯝ ꯌꯥꯝꯈ꯭ꯔꯦꯕ ꯑꯗꯨꯅ ꯍꯣꯔꯦꯟ ꯍꯣꯔꯦꯟꯗꯣ ꯈꯪꯅꯔꯁꯤ
ꯑꯪ ꯋꯥꯔꯤ ꯁꯥꯟꯅꯕꯗꯤ ꯃꯇꯝꯗꯣ ꯁꯨꯝ ꯁꯥꯡꯗꯣꯛꯈꯤꯅ ꯀꯩꯅꯣ ꯇꯧꯅꯒꯅꯦꯕꯀꯣ ꯀꯣ ꯑꯗꯨꯅ ꯃꯔꯣꯜꯗꯣ ꯍꯥꯏꯔꯞ ꯍꯥꯏꯔꯒ ꯊꯥꯅꯔꯕ ꯑꯗꯨꯒ ꯁꯪꯗꯤꯗꯣ ꯑꯣꯏꯅ ꯃꯔꯣꯗꯣ ꯍꯥꯏꯅꯔꯁꯦ ꯍꯌꯦꯡ ꯁꯪ ꯇꯔꯦ ꯍꯌꯦꯡ ꯑꯗꯨꯝ ꯆꯠꯊꯣꯛꯎꯁꯦ
ꯌꯥꯏꯌꯦꯏ ꯆꯠꯂꯁꯨ ꯑꯩꯒꯤꯗꯤ ꯀꯔꯤꯝꯇ ꯀꯥꯏꯗꯦ ꯑꯥ
ꯑꯗꯨꯝ ꯈꯔ ꯉꯟꯅ ꯆꯠꯊꯣꯛꯑꯒ ꯑꯗꯨꯝ ꯅꯨꯡꯁꯥ ꯀꯩꯅꯣ ꯇꯧꯗ꯭ꯔꯤꯉꯩꯗ ꯈꯔ ꯉꯟꯅ ꯍꯜꯂꯛꯑꯁꯨ ꯌꯥꯏ ꯑꯗꯨ ꯅꯠꯇ꯭ꯔꯒꯅ ꯄꯨꯂꯞ ꯌꯥꯎꯁꯦ ꯍꯥꯏꯇꯥꯔꯁꯨ ꯂꯣꯏꯔ ꯑꯗꯨꯝ ꯌꯥꯎꯔꯛꯑꯁꯦ
ꯑ ꯃꯥꯗꯣ ꯑꯗꯨꯝ ꯀꯩꯅꯣ ꯐꯔꯛ ꯇꯥꯅꯤ ꯍꯥꯏꯔꯁꯨ ꯑꯩꯈꯣꯏ ꯑꯅꯤꯗꯤ ꯑꯗꯨꯝ ꯌꯥꯎꯔꯛꯑꯁꯦ ꯀ ꯍꯥꯏꯕ ꯑꯩꯅ ꯍꯥꯏꯁꯤꯅ ꯎꯝ
ꯑꯗꯣ ꯅꯣꯏ ꯁꯥꯞꯖꯦꯛ ꯑꯣꯟꯕꯩꯗꯨꯁꯨꯅꯦ ꯀꯨꯏꯗꯤ ꯀꯨꯏꯔꯦꯗꯅꯀꯣ ꯃꯥ ꯑꯣꯖꯥ ꯑꯗꯨꯅ ꯍꯥꯏꯔꯀꯥꯟꯗ ꯌꯥꯗ꯭ꯔꯁꯨ ꯑꯃꯨꯛꯀꯗꯤ ꯁꯤꯟꯁꯦ ꯌꯥꯕ꯭ꯔꯅ ꯍꯥꯟꯅ ꯌꯦꯡꯈꯤꯒꯦꯅ ꯍꯥꯏꯕꯅꯦꯕ
ꯎꯝ ꯑꯗꯣ ꯄꯔꯤꯈꯥ ꯊꯥꯕꯒꯤ ꯃꯇꯨꯡꯗ ꯅꯕꯥꯟꯅꯤ ꯆꯠꯀ ꯈꯕꯔꯣ
ꯆꯠꯂꯨꯔꯦ ꯂꯣꯏ ꯁꯦꯝꯗꯣꯛꯑꯝꯃꯕꯅꯦ ꯗꯨꯀꯥꯟꯗ
ꯄꯩꯁꯥ ꯊꯥꯕꯗ ꯍꯥꯏꯗꯤ ꯂꯥꯜꯂꯦꯗꯅ ꯀꯣ ꯃꯥ ꯑꯥ ꯑꯣ ꯑꯩꯈꯣꯏ ꯅꯪ ꯅꯕꯥꯟꯅꯤ ꯑꯩꯉꯣꯟꯗꯗꯤ ꯍꯥꯏꯔꯝꯗꯕ ꯃꯥꯜꯂꯦ
ꯑꯥ ꯍꯥꯏꯔꯝꯗꯦ ꯅꯪꯒꯤꯁꯨ ꯑꯗꯨꯝ ꯁꯦꯝꯗꯣꯛꯑꯃ ꯁꯅ ꯁꯝꯗꯣꯝꯅ ꯑꯩꯈꯣꯏ ꯃꯃꯥꯡꯗꯒꯤ ꯏꯃꯥꯟꯅꯕꯤ ꯑꯃꯗꯣ ꯃꯥꯒ ꯃꯥ ꯃꯃꯥꯟꯅꯕꯤ ꯑꯃꯒꯥ ꯑꯩꯈꯣꯢ ꯃꯔꯤ ꯆꯠꯂꯒꯥ ꯁꯦꯝꯗꯣꯛꯎꯕꯅꯦ ꯑꯗꯨꯅ ꯃꯅꯥꯁꯨ ꯁꯨꯝ ꯌꯦꯡꯉꯨꯁꯦꯅ ꯑꯗꯨꯝ ꯍꯥꯏ ꯂꯩꯔꯦꯕꯀꯣ ꯀꯃꯥꯏꯅ ꯇꯧꯋꯤ ꯈꯪꯗꯕꯅꯤꯅ ꯍꯌꯦꯡ ꯑꯃꯨꯛ ꯃꯔꯝ ꯇꯥꯔꯗꯤ ꯑꯔꯣꯏꯕꯗ ꯑꯃꯨꯛ ꯁꯣꯏꯔꯗꯤꯅ ꯄꯥꯈꯠꯄꯗꯣ ꯇꯝꯁꯨ ꯌꯧꯔꯛꯑꯕꯅꯤꯅ ꯁꯞꯖꯦꯛ ꯀꯩꯀꯥꯛꯇꯨ ꯏꯟꯅ ꯀꯥꯟꯗ ꯌꯥꯔꯣꯏꯗꯣꯏꯅꯤ
ꯍꯣꯏ ꯑꯣ ꯑꯗꯨꯗ ꯁꯦꯝꯗꯣꯛꯄꯗꯨꯗꯗꯤ ꯀꯃꯥꯏꯅ ꯍꯥꯏꯔꯛꯀꯦ ꯃꯣꯏꯅ ꯋꯥꯔꯤꯗꯣ
ꯑꯗꯨꯅꯗꯤ ꯎꯝ ꯁꯨꯝ ꯑꯣꯖꯥꯁꯨ ꯑꯍꯥꯟꯕ ꯑꯣꯏꯕ ꯁꯥꯇ꯭ꯔꯁꯨ ꯑꯍꯥꯟꯕ ꯑꯣꯏꯕꯒꯤ ꯏꯉꯥꯎ ꯉꯥꯎꯕꯒꯤ ꯌꯥꯗꯕꯩꯅꯦ ꯑꯗꯨ ꯅꯣꯏꯁꯦ ꯑꯗꯨꯝꯗꯤ ꯌꯥꯅꯤ ꯃꯥꯅ ꯁꯦꯝꯗꯣꯛꯑꯒ ꯅꯣꯇꯤꯁ ꯊꯣꯛꯂꯛꯑꯒꯦ ꯅꯣꯏ ꯗꯤꯄꯥꯔꯠꯃꯦꯟ ꯗꯤꯄꯥꯔꯠꯃꯦꯟꯗ ꯑꯗꯨꯝ ꯊꯥꯔꯝꯃꯒꯦꯅ ꯍꯥꯏꯕꯅꯦꯕ ꯆꯦ ꯊꯦꯠꯂꯝꯃꯒꯦꯅ ꯅꯣꯏ ꯅꯁꯥꯏꯒꯤ ꯔꯣꯜ ꯅꯝꯕꯔ ꯀꯩꯀꯩ ꯍꯥꯞꯄꯒ
ꯑꯥ
ꯁꯤꯒꯨꯝꯕ ꯁꯕꯖꯦꯛꯉꯩꯁꯤ ꯆꯨꯝꯅ ꯂꯥꯛꯑꯗꯤ ꯐꯔꯦ ꯆꯨꯝꯅ ꯂꯥꯛꯇ꯭ꯔꯗꯤ ꯑꯃꯨꯛꯀ ꯂꯥꯛꯑꯣ ꯑꯃꯨꯛꯀ ꯁꯦꯝꯗꯣꯛꯈꯤꯁꯦꯅ ꯍꯥꯏꯕꯅꯦꯕ ꯐꯣꯝ ꯐꯤꯜꯂꯞ ꯇꯧꯗ꯭ꯔꯤꯉꯩ ꯃꯃꯥꯡꯗ ꯁꯦꯝꯗꯣꯛꯑꯗꯤ ꯑꯗꯨꯝ ꯌꯥꯏ ꯍꯥꯏ
ꯑꯣ ꯌꯥꯅꯤ ꯑꯗꯨꯕꯨꯗꯤ ꯑꯗꯨꯝ ꯑꯗꯨ ꯑꯝ ꯌꯨ ꯗꯥꯗꯤ ꯀꯩꯁꯨ ꯀꯩꯅꯣ ꯑꯗꯨꯃꯥꯏ ꯀꯃꯥꯏꯅ ꯍꯥꯏꯗꯤ ꯑꯩꯈꯣꯏ ꯁ꯭ꯀꯨꯜꯅ ꯍꯥꯏꯗꯤ ꯀꯣꯂꯦꯖꯅ ꯁꯦꯝꯗꯣꯛꯍꯟꯒꯦ ꯇꯧꯕꯒꯤꯅꯤ ꯍꯥꯏꯕꯅꯤꯅ ꯑꯗꯨꯕꯨꯗꯤ ꯃꯣꯏꯅ ꯑꯗꯨꯝ ꯄꯨꯖꯒꯗꯕꯅꯤ ꯃꯣꯏꯅꯁꯨ ꯍꯥꯟꯅ ꯃꯥꯡꯖꯧꯅꯅ ꯐꯖꯅ ꯑꯣꯖꯥꯈꯩꯗꯁꯨ
ꯑ ꯑꯣꯖꯥꯗꯣ ꯋꯥꯔꯤ ꯁꯥꯟꯅꯕ ꯌꯥꯝ ꯅꯨꯡꯉꯥꯏꯌꯦꯕ ꯊꯕꯛ ꯇꯧꯕꯗꯣ ꯑꯩꯈꯣꯏ ꯑꯩꯈꯣꯏ ꯑꯍꯥꯟꯕꯅ ꯁꯥꯇ꯭ꯔꯈꯩꯗ ꯐꯖ ꯐꯖꯅ ꯍꯥꯏꯕꯤꯕꯗꯣ
ꯅꯍꯥꯟꯒꯤ ꯀꯝꯄ꯭ꯌꯨꯇꯔ ꯄꯥꯏꯕ ꯅꯨꯄꯥꯗꯨꯗꯤ ꯑꯩ ꯌꯥꯝꯅ ꯁꯥꯎꯅꯤꯡꯈ꯭ꯔꯕꯅꯦ ꯄꯩꯈꯥ ꯅꯨꯃꯤꯠꯇꯨꯗ ꯗ ꯑꯩ
ꯎꯝ ꯃꯤꯉꯣꯟꯗ ꯌꯥꯝꯅ ꯄ꯭ꯔꯦꯁꯔ ꯄꯤ ꯍꯥꯏꯕ ꯄꯥꯈꯠꯂ ꯂꯩꯔꯕꯗꯨꯗ ꯑꯃꯨꯛ ꯄꯥꯈꯠꯍꯜꯂꯛꯑꯦ ꯑꯗꯨꯝ
ꯑꯗꯣ ꯍꯥꯏꯅꯕ ꯂꯩꯇ꯭ꯔꯣ ꯊꯕꯛꯁꯦ ꯑꯆꯧꯕ ꯇꯧꯕ ꯃꯤꯗꯩꯗꯤ ꯃꯔꯛ ꯃꯍꯥꯛꯀꯤ ꯃꯤꯁꯤꯅ ꯍꯦꯜꯂꯦꯅ
ꯑꯩ ꯍꯣꯏ ꯎꯍꯩ ꯌꯥꯝꯅ ꯄꯥꯟꯕ ꯗꯤ ꯃꯔꯨ ꯂꯣꯛꯏ ꯍꯥꯏꯗꯣ ꯑꯗꯨꯅꯦꯕ ꯑꯣꯏꯔꯤꯁꯦ ꯎꯝ ꯃꯣꯏꯅ ꯊꯟꯗꯕ ꯆꯐꯨꯅ ꯃꯈꯨꯜ ꯊꯣꯛꯑꯦ ꯍꯥꯏꯗꯣ